ꯇꯥꯕ꯭ꯔꯣ꯫
ꯎꯝ ꯇꯥꯏꯌꯦ꯫
ꯑꯩꯍꯥ ꯑꯩꯅꯦ ꯍꯧꯖꯤꯛꯀꯤꯗꯣ꯫ ꯑꯩꯁꯦ ꯍꯧꯖꯤꯛꯀꯤꯗꯣ ꯍꯧꯖꯤꯛꯇꯣ꯫
ꯎꯝ꯫
ꯌꯥꯝ ꯁꯥꯎꯅꯤꯡꯕ ꯍꯥꯏꯇꯥꯔꯦ ꯑꯩꯁꯦ꯫
ꯀ꯭ꯔꯤ ꯇꯧꯕ꯭ꯔꯥ꯫
ꯍꯟꯖꯟ ꯍꯟꯖꯟ ꯍꯟꯖꯟꯅ꯫ ꯀꯩꯅꯣ ꯐꯪꯉ ꯂꯩꯔꯦꯅꯦ ꯑꯩꯁꯦ꯫
ꯑꯥꯥ꯫
ꯍꯧꯗꯦ꯫ ꯀꯩ ꯇꯧꯔꯤꯅꯣ꯫
ꯑꯩꯗꯤ ꯑꯗꯨꯝ ꯐꯝꯃꯒ ꯂꯩꯌꯦ ꯍꯧꯖꯤꯛꯇꯤ꯫ ꯊꯕꯛꯁꯨ ꯇꯧꯗꯦ ꯎꯝ ꯑꯗꯨꯝ ꯐꯝꯃꯒ ꯂꯩꯌꯦ꯫ ꯇꯥꯕ꯭ꯔꯥ꯫ ꯍꯜꯂꯣ꯫ ꯍꯜꯂꯣ꯫ ꯇꯥꯕ꯭ꯔꯣ꯫ ꯍꯜꯂꯣ ꯍꯜꯂꯣ꯫